ꯑꯣ
ꯍꯜꯂꯣ
ꯑ ꯑꯥꯎ ꯀꯁꯁꯨ ꯇꯧꯗꯤ ꯆꯞꯆꯥꯥꯕꯥ ꯔ ꯍꯥꯜ ꯂꯩ ꯐꯦ
ꯑꯣ ꯅꯪ ꯉꯁꯥꯏ ꯇꯥꯕ꯭ꯔꯥ ꯍꯥꯏꯕꯗꯣ
ꯍ
ꯇꯥꯏ ꯍꯧꯖꯤꯛ ꯇꯥꯏ ꯏꯈꯤꯇꯥꯡ ꯏꯈꯤꯇꯥꯡ ꯇꯥꯏ
ꯍꯧꯖꯤꯗꯤ
ꯎꯝ ꯎ ꯇꯑ
ꯗꯧꯅ
ꯑꯩ ꯏꯔꯨꯕ ꯂꯣꯏꯔꯒ ꯐꯝꯃ ꯂꯥꯛꯑꯦ ꯊꯕꯥꯛ ꯆꯠꯕꯗꯣ ꯑꯃꯗꯣ ꯂꯥꯛꯑꯦ ꯑꯩ ꯗꯨꯀꯥꯟꯗ
ꯑꯣ ꯅ
ꯑꯩꯅꯃꯣ ꯎꯝ ꯑꯩꯅꯃꯣ ꯃꯣꯒ ꯆꯥꯒ ꯄꯤꯍꯜꯂꯒ ꯑꯃꯨꯛ ꯆꯠꯈ꯭ꯔꯦ ꯎꯝ ꯃꯥꯁꯨ ꯌꯥꯎꯒꯅꯤ ꯍꯥꯏꯕꯒꯤ ꯎꯝ ꯎꯝ ꯃꯥ ꯂꯥꯛ ꯑꯦ ꯃꯥꯁꯨ ꯑ ꯑꯩꯅ ꯇꯧꯕ ꯊꯕꯛꯇ ꯃꯥꯁꯨ ꯌꯥꯎꯅꯤ ꯍꯥꯏꯕꯒꯤ ꯑꯗꯨꯝ ꯂꯥꯛꯄꯅꯤ
ꯑꯗꯨꯣ ꯌꯥꯎ꯭ꯔꯅ ꯇ
ꯍꯧꯖꯤꯛꯇꯤ ꯍꯧꯖꯤꯛꯇꯤ ꯇꯧꯔꯦꯗ ꯑꯩꯈꯣꯏ ꯃꯤꯁꯇ꯭ꯔꯤ ꯑꯃ ꯂꯥꯛꯀꯅꯦꯕꯀꯣ
ꯎꯝ
ꯃꯥ ꯂꯥꯞꯄ ꯀꯥꯟꯗ ꯇꯧꯅꯤ
ꯎꯝ
ꯑ ꯍꯦꯦ ꯑꯣ ꯑꯩꯗꯤ ꯑꯩ ꯅꯨꯄꯥ ꯉꯁꯤ ꯈꯟꯅꯕꯒꯤ ꯀꯥꯏꯅꯔꯁꯦ ꯍꯥꯏꯈ꯭ꯔꯦ ꯑꯃꯨꯛ ꯄ ꯐꯥꯎꯅꯗ꯭ꯔꯦꯌꯦ
ꯃꯥꯒꯕ ꯅꯒ
ꯑꯩꯅ ꯇꯣꯛꯑꯁꯤ ꯍꯥꯏꯕ ꯏꯃꯥꯗꯣ ꯉꯁꯥꯏꯗꯣ ꯋꯦꯇꯤꯡ ꯂꯩꯌꯦꯦ ꯋꯦꯇꯤꯡ ꯂꯩꯔꯦ ꯀꯅꯥꯗꯅ ꯍꯥꯏꯔ ꯑꯩꯈꯣꯏ ꯃꯤꯁꯇ ꯇꯧꯕꯅꯤ ꯍꯥꯏ ꯑꯩꯅ ꯇꯧꯔꯛꯇꯃ ꯍꯣꯏ ꯑꯣꯖꯥꯗꯅꯦ ꯑꯗꯨꯃꯥꯏꯅ ꯇꯦꯛꯁ ꯊꯥꯔꯛꯑꯗꯤ ꯐꯒꯗꯕ ꯑꯗꯨꯒ ꯃꯥꯗ ꯑꯩꯅ ꯑꯃꯨꯛ ꯇꯧꯔꯛꯑ ꯀꯥꯟꯗ ꯕꯤ ꯕꯤꯖꯤ ꯕꯤꯖꯤ ꯍꯦꯛꯇ ꯀꯛꯑꯦ ꯑꯩ ꯃꯔꯤ ꯃꯉꯥꯔꯥꯛ ꯇꯧꯔꯦ ꯕꯤꯖꯤ ꯕꯤꯖꯤ ꯀꯛꯑꯦ ꯗꯨꯕꯥꯥꯏ ꯅ ꯇ ꯇꯣꯛꯑꯁꯦ ꯅꯪ ꯑꯄꯥꯝꯕ ꯇꯧꯔꯣ ꯑꯩ ꯑꯩꯉꯣꯟꯗꯁꯨ ꯌꯦꯠ ꯂꯩꯒꯅꯨ ꯄꯥꯎꯁꯨ ꯐꯥꯎꯅꯒꯅꯨ ꯍꯥꯏꯈꯔꯦ ꯇꯜꯂꯤꯤꯗ ꯇꯥꯕ꯭ꯔ ꯇꯥꯕ꯭ꯔꯣ ꯅꯦꯠꯋꯥꯛꯁꯤ ꯅꯨꯡꯉꯥꯏꯇꯕꯅꯤꯅ ꯇꯥꯕ꯭ꯔ ꯍꯜꯂꯣ ꯇꯥꯔꯕꯣ